ꯍꯜꯂꯣ
ꯀꯩ ꯇꯔꯤꯒ
ꯁꯨꯝ ꯂꯔꯝꯃꯤꯌꯦ
ꯎꯝ ꯆꯥꯛ ꯊꯣꯡꯉꯕꯣ
ꯆꯥꯛꯁꯤ ꯉꯁꯥꯏ ꯑꯉꯥꯡ ꯆꯠꯂꯝꯗꯥꯏꯗꯤ ꯍꯤꯗꯥꯛ ꯈꯔ ꯊꯣꯡꯕꯗꫭ ꯑꯗꯨ ꯑꯗꯨꯝ ꯆꯥꯔꯦ ꯊꯣꯡꯉꯔꯣꯏꯁꯤ ꯈ ꯈꯜꯂꯤ ꯈꯪꯗꯦ ꯍꯣꯔꯦꯟ ꯂꯥꯝꯃꯑꯒꯗꯤ ꯑꯃꯨꯛ ꯊꯣꯡꯕ ꯌꯥꯔꯣꯏꯗꯣꯔꯤꯅꯤ
ꯎꯝ ꯅꯆꯤꯟ ꯊꯤꯔꯣ ꯑꯁꯤꯦꯡꯕꯨꯔꯣ ꯆꯥꯛ ꯊꯣꯡꯉꯕꯣ ꯊꯣꯡꯗ꯭ꯔꯤꯕꯣ
ꯑꯁꯦꯡꯕꯅꯦꯅꯦ ꯍꯥꯏꯁ ꯑꯉꯥꯡꯒꯤ ꯖꯥꯛ ꯊꯣꯡꯗꯨꯗꯤ ꯆꯥꯔꯒꯨꯝꯗꯤꯔ ꯈꯟꯕ ꯑꯃꯨꯛ ꯂꯥꯝꯃꯛꯀꯗꫭꯏꯔ ꯈꯪꯗꯦ
ꯑꯩ ꯄꯨꯛ ꯊꯟꯕꯅ ꯌꯥꯗ꯭ꯔꯦ ꯐꯃꯨꯡ ꯇꯨꯝꯃꯤ ꯊꯥꯟꯊꫭꯔꯛꯑ ꯍꯧꯒꯠꯂꯛꯄꯗ ꯐꯖꯔꯝꯅꯤꯅ ꯒ꯭ꯌꯥꯟ ꯇꯥꯔꯕ ꯅꯤꯅ ꯊꯜꯂꯦ
ꯑꯣ
ꯀꯩꯅꯣꯝ ꯊꯣꯡꯉꯅꯤ ꯌꯦꯟꯒꯨꯝꯕ ꯑꯃ ꯊꯥꯛꯑꯒ
ꯎ ꯎꯝ ꯀꯠꯇꯤ ꯅꯂ ꯄꯨ꯭ꯔꯣ
ꯈꯔ ꯊꯦꯡꯉꯦ ꯊꯦꯡꯕ ꯍꯥꯏꯁꯤ ꯌꯥꯝ ꯊꯦꯡꯕꯗꯤ ꯅꯠꯇꯦ ꯊꯣꯡ ꯂꯣꯟꯗ꯭ꯔꯤ ꯆꯠꯂꯨꯔꯦ ꯑꯗꯨꯒ ꯎꯝ ꯑꯩꯒ ꯏꯃꯥꯟꯅꯕ ꯑꯃꯒ ꯆꯠꯂꯦ ꯅꯪꯕꯨꯗꯤ ꯅꯪ ꯉꯟ ꯇꯨꯝꯕꯅꯤꯅ
ꯎꯝ
ꯇꯔꯦ ꯑꯗꯨ ꯑꯆꯥꯥꯄꫭꯠ ꯅꯨꯗ꯭ꯔꯕꫭ ꯈꯔ ꯆꯥꯔꯦ ꯄꯨꯡ ꯊꯦꯡꯉꯦ ꯑꯩꯅ ꯍꯜꯂꯛꯄ ꯆꯥꯃꯨꯛ ꯊꯣꯡꯉ ꯆꯥꯏꯅ ꯍꯜꯂꯒ
ꯇꯨꯡ
ꯎꯝ ꯎꯝ
ꯌꯡ ꯇꯔꯦꯗ ꯇꯧꯔꯤꯁꯦ
ꯆꯥꯛ ꯊꯣꯡꯗ꯭ꯔꯗꯤ ꯊꯣꯡꯉꯅꯦ ꯍꯣꯔꯦꯟ ꯆꯥꯅꯕ
ꯆꯁꯤꯤ ꯊꯒꯒꯦ ꯇꯂꯦꯗ
ꯐꯨꯍꯔꯦ ꯄꯤꯊꯤꯁꯤꯖꯤꯂꯣꯅꯦ
ꯕꯤꯊꯤꯗ ꯀꯔꯤ ꯆꯪꯉꯤ
ꯅꯨꯄꯤꯆꯪꯑ ꯍꯦ ꯍꯦ
ꯅꯨꯄꯤ ꯆꯪꯉꯤ ꯑꯍꯥꯟꯕꯗ ꯑꯅꯤꯁꯨꯕꯗ ꯀꯔꯤ ꯆꯪꯉꯤ ꯄꯩꯁ ꯆꯪꯏ
ꯎꯝ
ꯑ ꯁꯤꯨꯗ ꯀꯔꯤ ꯆꯅꯤ
ꯀꯔꯤꯃꯨꯛ ꯆꯪꯒꯦ ꯑꯍꯨꯝ ꯁꯨꯕꯗ
ꯎꯝ ꯃꯔꯤ ꯆꯨꯝꯕꯤꯅ ꯀꯥ ꯆꯪꯉꯤ ꯃꯉꯥ ꯁꯨꯕꯗꯨꯃꯗꯤ ꯍꯥꯏꯔꯒꯨꯝꯒꯦ
ꯍꯣꯏ
ꯄꯥꯏꯔꯛꯇꯔꯤꯗꯨꯅ ꯀ꯭ꯔꯤ ꯑꫭꯏꯔꯛꯀꯗꯧꯕ
ꯈꯪꯗ ꯑꯗꯨꯗꯤ ꯃꯊꯪ ꯃꯊꯪ ꯂꯥꯛꯆꯦ ꯂꯥꯛꯆꯔꯅꯤ ꯑꯩꯗꯤ ꯊꯣꯏꯗꯤ ꯅꯣꯂꯦꯖ ꯀꯩꯅꯣ ꯂꯩꯇꯦ ꯍꯥꯏꯇꯥꯔꯦ
ꯌꯨꯝ ꯑꯃꯨꯛꯀꯤ ꯄꯥꯟꯗ꯭ꯔꯤꯕꯅꯤꯅ ꯅꯪꯕꯨꯗꯤ ꯂꯩꯉ ꯑꯩꯕꯨꯗꯤ ꯑꯅꯤꯔꯛ ꯑꯍꯨꯝꯂꯛ ꯄꯥꯕꯅꯤꯅ
ꯑꯩꯗꯤ ꯑꯍꯥꯟꯕ ꯑꯣꯏꯅ ꯄꯥꯟꯗꯣꯏꯅꯦ ꯍꯌꯦꯡ ꯄꯥꯜꯂꯀꯥꯟꯗ
ꯑꯗꯨ ꯍꯨꯝ ꯃꯔꯤ ꯔꯛ ꯄꯥꯜꯂꯨꯔꯝꯅꯤꯅ
ꯍꯝ ꯑꯅꯤꯔꯛ ꯁꯨ ꯑꯅꯤꯔꯛ ꯁꯨꯕ ꯄꯥꯝꯕꯗꯨ ꯀꯃꯥꯏꯅ ꯇꯧꯒꯦ
ꯑ ꯐꯇ ꯇ
ꯅ ꯑꯍꯥꯟꯕꯗꯤ ꯑꯃ ꯄꯥꯜꯂꯨꯔꯦꯗꯅꯥ
ꯑꯥ
ꯑꯗꯨꯒ ꯑꯅꯦꯛ ꯑꯅꯦꯛ ꯁꯨꯕ ꯑꯃꯨꯛ ꯄꯥꯟꯕꯥ ꯅꯠꯇ꯭ꯔꯣ ꯅꯪ
ꯑꯥ
ꯎꯝ ꯑꯅꯤꯗꯨ ꯅꯨꯡꯁꯤ ꯅꯨꯡꯁꯤꯅ ꯂꯩꯕ꯭ꯔꯣ ꯅꯣꯏ
ꯎꯝ
ꯑꯅꯤꯀꯣ ꯅꫭꯏꯁꯥꯏ ꯑꯅꯤꯗꫭ ꯎꯝ
ꯈꯅꯥ ꯐꯥꯏꯠ ꯄꯨꯗꯤ ꯈꯔ ꯇꫭꯏꯈꯔꯦ
ꯎꯝ
ꯐ
ꯅꯪ ꯃꯨꯟꯅꯔꯤ꯭ꯔꯣꯕ
ꯑꯗꯨꯅꯤ ꯑꯩꯅꯅꯦ ꯊꯤꯕꯅꯤ ꯇꯧꯕꯅꯨ ꯇꯧꯕꯅꯨ ꯍꯥꯏꯕꯅꯦ ꯃꫭꯏꯅ ꯌꯥꯗꯕꯅꯤ
ꯌꯥꯗ ꯃꯣꯏꯁꯤꯁꯨ ꯃꯌꯥꯝ ꯂꯩꯔꯤꯁꯤꯕꯨ ꯅꯨꯄꯥ ꯑꯩꯈꯣꯏꯁꯨ ꯂꯩ ꯅꯠꯇ꯭ꯔꯣ
ꯃꯥꯅꯦ
ꯈꯪꯗ꯭ꯔꯒ ꯅꯨꯄꯤꯗꯨ ꯁꯛꯇ ꯌꯦꯡꯗꯕꯖꯥꯠꯅꯤꯗ
ꯅꯪꯅ ꯄꯩꯁꯥ ꯄꯥꯏꯕꯗꯨ ꯃꯔꯛ ꯃꯊꯨꯝ ꯌꯦꯡꯉꯒ
ꯑꯗꯨꯅꯤ ꯃꯔ ꯑꯩꯅ ꯑꯩꯅ ꯈꯔ ꯄꯥꯏꯔꯝꯕꯗꯨꯗ ꯇꯧꯔꯤꯕ꯭ꯔꯥ ꯈꯪꯇꯦꯕ
ꯑꯗꯨꯕꯨꯗꯤ ꯁꯛꯁꯨ ꯋꯥꯠꯇꯦ ꯂꯝ ꯊꯨ ꯍꯥꯏꯔꯦ ꯄꯤꯛ ꯊꯟꯅ ꯄꯩꯁꯥ ꯍꯦꯛꯇ ꯇꯝꯊꯤꯒꯩ ꯄꯥꯏꯁꯤꯜꯂꯦ ꯂꯥꯏꯔꯤꯛ ꯍꯥꯏꯔ ꯑꯥ ꯇꯝꯁꯤꯜꯂꯦ ꯑꯗꯨꯗꯤ ꯉꯥꯎ ꯇꯥꯕꯅꯤ ꯁꯛ ꯍꯥꯏꯔ ꯅꯝꯊꯤꯒꯩ ꯐꯖꯔꯦ
ꯎꯝ ꯁꯠ ꯀꯣꯏꯃꯤ ꯃꯅ ꯄꯒꯤ ꯃꯁꯦ ꯆꯥꯝꯥꯟ꯭ꯔꯔꯤ ꯄꯨꯡꯗꯣꯝꯕꯝ ꯇꯣꯝꯆꯥꯒꯤ ꯃꯆꯥ
ꯎ ꯃꯁꯤꯗ ꯑꯃ ꯌꯦꯟ ꯂꯣꯟꯗ ꯌꯦꯟ ꯑꯃ ꯇꯧꯈꯤꯕꯗꯨꯁꯨ ꯪ ꯑꯣꯏꯔꯝꯒꯅꯤ ꯈꯪꯉꯤ
ꯍꯥ ꯊꯤꯅꯦ ꯂꯝ ꯂꯩꯗꯗ ꯃꯃꯥꯏꯅ ꯄꯥꯏ ꯅꯅꯤꯂꯂꯝꯅꯤ
ꯎꯝ ꯄꯨꯨꯡꯛꯊꯟꯕꯁꯤ ꯋꯥꯏꯅꯦ ꯑꯨꯛ ꯌꯥꯍꯧꯕꯗ ꯄꯨꯛꯊꯜꯂꯤꯁꯤ ꯀꯃꯥꯏꯅ ꯇꫭꯏꯅꯣ
ꯑꯗꯨ
ꯉꯁꯤꯗꯤ ꯅꯣꯡꯃꯥꯏꯖꯤꯡꯅꯦ ꯀꯩꯀꯩ ꯊꯕꯛ ꯇꯧꯗꯣꯏꯅꯣ ꯈꯪꯗ꯭ꯔꯤꯅꯦ
ꯅꫭꯡꯃꯥꯂꯤꯡ ꯅꯨꯃꯤꯠꯇꯤ ꯅꯨꯡꯉꯥꯏꯖꯩ ꯅꯨꯃꯤꯠꯅꯤꯅꯦ ꯉꯁꯤꯁꯦꯀꯣ ꯅꫭꯡ ꯃꯥꯏ ꯖꯤꯡ
ꯂꯥꯏꯔꯤꯛ ꯄꯥꯕ ꯅꯠꯇꯅ ꯑꯩ ꯊꯕꯛ ꯂꯩꯇ꯭ꯔꯦꯗꯨꯅꯤ
ꯑꯗꯨꯅꯤꯅꯤ ꯅꯪꯗꯤ ꯃꯍꯧꯁꯥ ꯂꯥꯏꯔꯤꯛ ꯌꯥꯝ ꯀꯟꯅ ꯄꯥꯔꯛꯄꯒꯤ ꯍꯩꯅꯕꯤꯗꯣ ꯍꯧꯖꯤꯛꯐꯧ ꯊꯥꯗꯣꯛꯄ ꯉꯝꯗ꯭ꯦꯔꯤꯕ ꯍꯧꯖꯤꯛꯐꯥꯎ ꯊꯥꯗꯣꯛ ꯉꯝꯗꯦꯕ ꯅꯪ
ꯍꯣꯏꯅꯦ ꯃꯅꯝ ꯂꯩꯕ ꯃꯤꯅꯤ ꯀꯩꯅꯣ ꯂꯥꯏꯔꯤꯛꯀꯤ
ꯑꯩ ꯈꯅꯅ ꯄꯅꯤ
ꯎꯝ
ꯍ ꯆꯅꯒ ꯄꯔꯄꯗ ꯅꯗꯤ ꯄꯔꯄꯅꯤꯦ
ꯄꯥꯔꯛꯄꯅꯦ
ꯄꯨꯡ ꯀꯨꯟꯃꯔꯤ ꯂꯩꯕꯩ ꯃꯅꯨꯡꯗ ꯄꯨꯡ ꯀꯨꯟꯃꯔꯤ ꯂꯩꯕꯩ ꯃꯅꯨꯡꯗ ꯅꯪꯅ ꯄꯥꯕꯤꯗꯣ ꯄꯨꯡ ꯀꯨꯟꯅꯤꯅꯦ ꯃꯔꯤꯗꯨꯅ ꯃꯔꯤꯗꯨ ꯈꯛꯇꯅꯦ ꯅꯪ ꯇꯨꯝꯈ꯭ꯗꯤꯦ
ꯍꯣꯏ ꯑꯗꯨꯁꯨ ꯃꯔꯤꯗꯨꯁꯨ ꯇꯨꯝ ꯇꯣꯡꯑꯝꯗꯥꯏꯗ ꯑꯃꯨꯛ ꯉꯥꯏꯍꯥꯛꯇꯪ ꯔꯤꯕꯤꯖꯟ ꯇꯧꯕꯒ ꯄꯨꯡ ꯑꯃ ꯄꯨꯡ ꯑꯍꯨꯝ ꯈꯛꯇꯅꯦꯕ ꯇꯨꯝꯃꯤꯗꯣ
ꯑ ꯄꯨꯡ ꯑꯃꯗꯨꯐꯥꯎ ꯃꯪꯗꯕ ꯄꯥꯏ ꯍꯥꯏꯔꯦ ꯅꯪꯗꯤ
ꯑꯍꯣꯏ ꯌꯨꯝ ꯊꯪꯅꯕꯅꯤꯅ ꯀꯠꯂꯛꯄꯗꯕ
ꯑꯁ
ꯑꯦ ꯁꯦꯝꯖꯤꯟꯕ ꯁꯦꯝꯖꯤꯟ ꯆꯥꯛꯇ ꯁꯦꯝꯖꯤꯟꯕ ꯈꯣꯠꯄ ꯇꯧꯒꯦ ꯇꯧꯔꯤꯅꯦ
ꯍꯣꯏꯅꯦ ꯁꯦꯝꯗꯣꯛ ꯁꯦꯝꯖꯤꯟꯁꯦ ꯃꯤꯅ ꯃꯤꯅ ꯐꯒꯠꯂꯛꯑꯗꯤ ꯁꯦꯝꯗꯣꯛ ꯁꯦꯝꯖꯤꯟꯁꯦ ꯑꯗꯨꯝ ꯇꯧꯕꯅꯤ
ꯎꯝ ꯑ ꯑꯗꯨꯅꯅꯦ ꯌꯥꯝ ꯀꯟꯅ ꯐꯔꯁꯨ ꯍꯣꯠꯅꯔꯁꯨ ꯈꯣꯠꯂꯁꯨ ꯃꯅꯨꯡꯗ ꯇꯧꯈꯤꯕ
ꯎꯝ
ꯑ ꯅ ꯂꯣꯜ ꯂ ꯄꯗꯗꯥꯏꯔꯤ
ꯑ
ꯅꯤꯡꯄꯥꯠ ꯗꯦꯕ
ꯌꯦ ꯐꯠꯇ ꯍꯧꯖꯤꯛꯀꯥꯟꯁꯦ ꯊꯕꯛ ꯏꯪꯈꯥꯡꯗꯤ ꯆꯠꯊꯣꯛꯇ꯭ꯔꯄ꯭ꯔꯣ
ꯊꯕꯛ ꯏꯪꯈꯥꯡꯁꯦ ꯆꯠꯂꯦ ꯆꯠꯄꯗꯤ ꯉꯁꯤ ꯅꯣꯡꯃꯥꯏꯖꯤꯡꯅꯦꯅ ꯆꯠꯅꯔꯣꯏꯅꯦ ꯁꯤꯗꯤ ꯂꯥꯏꯔꯤꯛ ꯑꯣꯏꯅ ꯄꯥꯜꯂꯦꯅ
ꯑ ꯄꯥꯔ ꯍꯧꯗꯦ
ꯄꯥꯅꯤ ꯑꯃꯨꯛ ꯃꯇꯝ ꯐꯪꯗꯦꯕ ꯊꯕꯛ ꯆꯠꯄꯅꯤꯅꯀꯣ ꯑꯗꯣ ꯍꯥꯡꯉꯤꯀꯥꯟꯗ ꯄꯍꯧꯗ꯭ꯔꯗꯤ
ꯑꯅꯦ ꯄꯁꯜꯂ ꯄꯁꯜ ꯂ ꯈꯔꯦ ꯌꯥ ꯄꯁꯜ
ꯂꯥꯏꯀꯟ ꯄꯥꯔꯒ ꯄꯥꯔꯒ ꯍꯌꯦꯡ ꯇꯨ ꯏꯆꯥ ꯑꯗꯇꯩ ꯏꯃꯨꯡ ꯃꯅꯨꯡ ꯏꯃꯥ ꯏꯃꯥꯒ ꯀꯩꯀ ꯅꯨꯡꯉꯥꯏꯅ ꯊꯝꯅꯕꯀꯣ
ꯑ ꯅ ꯆꯥꯛ ꯆꯥꯛꯇꯦ ꯅꯪꯒꯤꯗꯤ ꯏꯟꯁꯥꯡ ꯀꯔꯤ ꯊꯣꯡꯒꯅꯦꯕ
ꯆꯥꯛꯁꯦ ꯀꯩ ꯊꯣꯡꯗꯣꯏꯅꯣ ꯈꯪꯗ꯭ꯔꯦꯅꯦ ꯌꯦꯟꯅꯤ ꯈꯔ ꯊꯥꯛꯑꯅꯤ ꯊꯥꯛꯄꯨꯕꯨꯗꯤ ꯀꯩꯅꯣꯝꯃ ꯍꯦꯛ ꯊꯣꯡꯕꯗ
ꯑ
ꯎꯝ ꯎꯝ ꯊꯣꯡꯁꯤꯜꯂꯅꯤ
ꯑꯣ
ꯌꯦꯟ ꯆꯝꯊꯣꯡꯒꯨꯝꯕ ꯇꯧꯁꯤꯔꯣ ꯈꯪꯗꯦ
ꯍ ꯌꯥꯏ ꯃꯔꯗꯤ ꯄꯈꯔ ꯍꯥ ꯆꯂꯒ ꯍꯥꯎꯔꯣꯄꯅꯦ
ꯎ ꯎꯝ
ꯃ ꯄꯄ ꯉꯔꯤ ꯃ ꯊꯁꯤꯔꯂ
ꯍꯣꯏ
ꯍ ꯅꯣꯡ ꯅꯣꯡ ꯐꯥꯏꯗꯣꯛꯁ ꯀꯣꯏꯊꯣꯔꯛꯑꯣ ꯑꯩꯈꯣꯏ ꯁꯣꯝꯗꯁꯨ
ꯀꯣꯏꯔꯛꯀꯦ ꯍꯥꯏꯅꯤꯅꯦ ꯑꯗꯨ ꯈꯤꯇꯪ ꯀꯣꯏꯔꯛꯄ ꯍꯥꯏꯁꯤ ꯀꯩ ꯀꯩꯅꯣ ꯑꯦ ꯉꯁꯤꯗꯤ ꯀꯩꯅꯣꯝ ꯇꯧꯔꯤꯌꯦ ꯂꯥꯛꯑꯣꯒ ꯅꯠꯇꯗꯗꯤ ꯀꯣꯏꯔꯛꯀꯦ ꯍꯥꯏꯔꯗꯤ ꯁꯄ ꯁꯨꯅ ꯀꯣꯏꯔꯛꯄꯗꯨꯗꯤ ꯆꯝꯊꯣꯡ ꯇꯧꯕꯤꯜꯂꯝꯕꯩ ꯅꯨꯡꯉꯥꯏꯇꯣꯏꯅꯦ
ꯍꯣꯏꯅꯦ ꯅꯪꯅ ꯍꯥꯏꯔꯝꯕꯗꯤ ꯇꯧꯒꯗꯣꯔꯤꯕꯅꯤꯅ ꯐꯥꯎꯅ
ꯎꯝ ꯑꯩ ꯈꯔ ꯈꯔ ꯀꯟꯅ ꯍꯥꯏꯔꯛꯑꯒꯦ ꯌꯦꯟ ꯅꯣꯡ ꯏ ꯆꯪꯕ ꯑꯃ ꯇꯧꯔꯝꯃꯨ
ꯑꯥ ꯑꯗꯨ ꯅꯪꯅ ꯏꯇꯥꯎ ꯑꯩ ꯖꯤꯠ ꯇꯥꯡꯅ ꯆꯨꯞꯛꯇ ꯂꯥꯛꯀꯅꯤ ꯑꯁꯛꯇ ꯇꯧꯒꯅꯤ ꯍꯥꯏꯔꯒꯗꯤ ꯆꯠꯇꯥꯔꯒ ꯑꯩꯅ ꯐ ꯍꯦꯛꯇ ꯑꯍꯥꯎꯕ ꯑꯃ ꯀꯩ ꯑꯃ ꯂꯦꯟꯂꯒ ꯊꯣꯡ ꯉꯝ ꯌꯥꯕ ꯃꯥꯠꯇ꯭ꯔ ꯅꯅ ꯀꯗꯛ ꯂꯉ ꯍꯥꯏꯗꯤ ꯦꯔ ꯀ ꯍꯥꯏ ꯑ ꯑꯣꯏꯗꯤꯚ ꯐꯤꯔꯅꯤꯁꯤ
ꯍꯣꯏꯅꯦ ꯑꯗꯨꯏꯕꯨꯗꯤ ꯈꯜꯂꯨꯅꯗ ꯑꯩ ꯄꯩꯁꯥꯁꯤ ꯀꯥꯞꯁꯤꯜꯂꯛꯂ ꯂꯣꯏꯔꯦ ꯀꯩꯅꯣ ꯅꯪ ꯐꯤꯕꯝꯒꯤꯗꯤ ꯀꯩꯁꯨ ꯈꯠꯂꯨꯗꯕꯣ ꯄꯩꯁꯥ ꯑꯩ ꯃꯔ ꯗꯨꯀꯥꯟ ꯆꯥꯂꯨ
ꯍꯣꯏꯅꯦ ꯏꯇꯥꯎꯗꯨ ꯇꯧꯔꯣꯠ ꯏ ꯌꯣꯟꯗ꯭ꯔꯦꯅꯦ ꯂꯥꯏꯔꯤꯛ ꯄꯥꯕꯗꯒꯤ
ꯍꯣꯏ ꯂꯥꯏꯔꯤꯛ ꯄꯥꯕꯁꯤ ꯀ ꯀꯥꯟꯅꯕꯒ ꯑꯣꯏ ꯂꯩꯣꯏ
ꯀꯅꯥ ꯀꯅꯤ ꯍ ꯄꯥꯗꯤ ꯊꯕꯣꯗ ꯊꯕꯛꯁꯨ ꯁꯨꯗꯦ ꯐꯤꯔꯣꯟꯁꯨ ꯃꯣꯠꯄ ꯁꯦꯠꯇ꯭ꯔꯦ ꯃꯇꯝꯟꯁꯨ ꯇꯂꯦ ꯌꯥꯝ ꯀꯅꯒ꯭ꯔꯣ
ꯎ
ꯊꯕꯛ ꯆꯨꯁꯨꯨ ꯁꯨꯗꯅ ꯃꯤꯅ ꯊꯥꯛꯑ ꯆꯥꯗꯣꯏꯅꯤ ꯑꯩꯗꯤ ꯂꯥꯏꯔꯤꯛ ꯄꯥꯔꯤꯗꯣ ꯍꯥꯏꯔꯒ ꯑꯗꯨꯕꯨ ꯅꯨꯡꯉꯥꯏꯕꯁꯨ ꯅꯣꯦ
ꯑꯗꯩ ꯑꯗꯨ ꯍꯩꯅꯕꯤ ꯑꯃꯗꯤ ꯂꯩꯌꯦ ꯑꯗꯩ ꯑꯩꯅ ꯑꯩꯕꯣ ꯆꯥꯛ ꯆꯥꯔꯖ ꯂꯥꯛꯑꯣ ꯍꯥꯏꯕꯗ ꯑꯦ ꯁꯤ ꯂꯣꯏꯒꯗꯧꯔꯦ ꯈꯤꯇꯪꯅꯦ ꯉꯥꯏꯔꯦ ꯀꯗꯤ ꯆꯥꯔꯒꯦ ꯍꯥꯏꯅꯤꯦ ꯎꯝ ꯅꯨꯡꯗꯥꯡꯒꯁꯦ
ꯍꯣꯏ ꯍꯣꯏ ꯍꯣꯏ ꯑꯩ ꯃꯤꯅꯤꯠ ꯃꯉꯥꯃꯨꯛꯇꯪ ꯂꯩꯔ ꯇꯧꯔꯛꯀꯦ ꯑꯝꯇ ꯏꯃꯥꯟꯅꯕ ꯑꯃ ꯂꯥꯛ ꯑꯝꯇ ꯁꯪꯉꯣꯒꯤꯦ ꯀꯣ
ꯍꯣꯏ ꯍꯣꯏ
ꯎꯝ ꯑꯩ ꯃꯤꯅꯤꯃ ꯃꯤꯅꯤꯠ ꯑꯅꯤ ꯈꯛꯇꯪ ꯂꯩ ꯇꯧꯔꯛꯀꯦ
ꯍꯣꯏ ꯍꯣꯏ ꯊꯝꯃꯦ ꯊꯝꯃꯦ